ꯅꯣꯏꯒꯤ ꯁꯤꯡꯖꯨꯗꯣ ꯎꯝ ꯅꯣꯏꯅ ꯁꯤꯡꯖꯨ ꯁꯨꯕꯗ ꯑꯗꯨ ꯌꯥꯝ ꯍꯥꯎꯋꯦ ꯑꯩꯈꯣꯏꯅ ꯁꯦꯝꯕ ꯅꯣꯏ ꯅꯪꯒꯤ ꯌꯥꯝꯅ ꯍꯥꯎꯅ ꯆꯥꯕꯗꯤ ꯀꯔꯤꯔꯣ
ꯍꯥꯥ
ꯑꯩꯈꯣꯏꯅ ꯁꯦꯝꯕꯤꯕ ꯗꯨꯀꯥꯟꯗꯀꯣ
ꯅꯣꯏꯅ ꯁꯦꯝꯕꯁꯦ ꯑꯩꯗꯤ ꯅꯣꯏꯅ ꯃꯣꯔꯣꯡ ꯌꯥꯝꯦ ꯐꯖꯃ ꯐꯖꯅ ꯍꯥꯎꯏꯀꯣ
ꯑꯥ
ꯑꯗꯒꯤ ꯈꯪꯗꯦ ꯅꯣꯏꯅ ꯇꯧꯔꯛꯄ ꯁꯥꯈꯩꯗꯤ ꯂꯣꯏ ꯍꯥꯎꯏꯤ
ꯍꯣꯏ
ꯥꯡ ꯊꯛ ꯑꯗꯩꯗꯤ ꯂꯣꯏ ꯍꯥꯎꯋ ꯑ ꯑ ꯂꯣꯏ ꯆꯥꯏꯗ ꯑꯩ ꯏꯃꯥꯟꯅꯕ ꯊꯣꯡꯕ ꯈꯣꯠꯄꯗ ꯈꯤꯇ
ꯑ
ꯃꯍꯥꯎꯕꯨꯗꯤ ꯍꯥꯏꯗꯤ ꯍꯩꯕ ꯑꯩꯈꯣꯏꯅꯕꯨ ꯅꯪ ꯍꯦꯜꯂꯁꯨꯀꯣ ꯏ ꯆ ꯏꯉꯥꯡ ꯊꯪꯕꯗ ꯑꯗꯨꯝ ꯆꯥꯏ ꯆꯕꯗꯤ ꯄꯥꯃꯦ ꯑꯩꯈꯣꯏ ꯕꯨꯣꯛꯁꯨ ꯊꯥꯏꯅ ꯁꯤꯡꯖꯨ ꯑꯗꯨꯝ ꯌꯣꯜꯂꯝꯃꯦꯕꯀꯣ ꯑꯩꯈꯣꯏꯅꯉꯥꯡ ꯑꯣꯏꯉꯀꯥꯟꯗ
ꯑꯥ
ꯑꯗꯨꯝ ꯑꯗꯨ ꯅꯨꯡꯇꯤꯒꯤ ꯑꯗꯨꯝ ꯁꯤꯡꯖꯨ ꯆꯥꯏꯌꯦꯕꯗ ꯃꯣꯏꯗꯤ ꯎꯝ ꯈꯥꯏꯗ ꯈꯥꯏ ꯀ ꯊꯥꯅ
ꯑꯩꯈꯣꯏꯔꯣꯝꯅꯁꯨ ꯁꯤꯡꯖꯨ ꯌꯣꯟꯕꯗꯣ
ꯎꯝ
ꯑꯩꯈꯣꯏꯒꯤ ꯃꯤꯒ ꯅꯣꯏꯒꯤ ꯃꯤ ꯌꯣꯜꯂꯦꯕꯀꯣ ꯅꯣꯏꯒꯤꯅ ꯃꯍꯥꯎ ꯇꯣꯡꯉꯅꯕ ꯨꯞꯗ ꯕ ꯑꯩꯈꯣꯏ ꯈꯨꯟꯒꯤ ꯃꯤ ꯋꯥꯈꯜꯗꯨꯅꯀꯣ ꯑꯗꯨꯒꯤ ꯅꯣꯏꯒꯤꯗ ꯂꯩꯔꯦ ꯍꯥꯏꯕꯗꯤ ꯀꯔꯤ ꯇꯧꯕꯅꯣꯗꯤ ꯈꯪꯗꯦ ꯑꯗꯨꯝ ꯃꯍꯥꯎ ꯇꯣꯉꯥꯟꯕꯗꯣ ꯀꯩꯅꯣꯝꯃ ꯉꯥꯔꯤ ꯅꯝ ꯍꯦꯟꯅ ꯅꯝꯕ꯭ꯔꯥ ꯀꯩꯅꯣꯝꯃ ꯇꯧꯋꯦꯕ
ꯑ
ꯑꯗꯣ ꯑꯩꯈꯣꯏꯗꯤꯡ ꯌꯥꯡꯈꯩ ꯂꯧꯕꯁꯦ ꯃꯤ ꯃꯤ ꯌꯥꯝ ꯆꯥꯕ ꯉꯝꯃꯦ ꯌꯥꯝ ꯄꯤꯌꯦꯕ ꯃꯣꯏꯗꯨꯒꯣ
ꯑꯣ
ꯑꯁ ꯑꯩꯈꯣꯏꯗꯤꯔꯣꯝꯗꯗꯤ ꯑꯗꯨꯝ ꯍꯣꯡꯗꯤ ꯍꯣꯡꯉꯦꯕ ꯆꯤꯡ ꯑꯃ ꯑꯣꯏꯔꯨꯔ ꯆꯤꯡ ꯑꯃ ꯑꯣꯏꯔꯦꯅ ꯑꯗꯨꯒꯤ ꯑꯗꯨꯝ ꯄꯣꯠ ꯑꯗꯨ ꯀꯣꯕꯤꯒꯨꯝꯕꯁꯨ ꯑꯩꯈꯣꯏꯔꯣꯝꯗ ꯐꯪꯕꯅꯤꯅꯀꯣ
ꯎꯝ
ꯁꯤꯡꯖꯨ ꯉꯥꯔꯤꯗꯪꯅꯦꯕ ꯂꯣꯏ ꯂꯩꯔꯤꯁꯦ ꯊꯣꯏꯗꯤꯡ ꯍꯥꯏꯔꯣ ꯍꯣꯏ ꯊꯣꯏꯗꯤꯡ ꯍꯥꯏꯔꯣ ꯊꯣꯏꯗꯤꯡꯁꯨ ꯂꯧꯗꯒꯤ ꯄꯨꯔꯛꯄꯅꯦꯕꯀꯣ ꯑꯗ ꯕꯤꯁꯣꯟꯒꯨꯝꯕ ꯈ ꯇꯅꯦꯗ
ꯑ ꯁꯤꯡꯁꯨ ꯃꯃꯤ ꯍꯥꯞꯄ ꯄꯥꯝꯕ꯭ꯔꯥ ꯍꯥꯞꯇꯕ ꯄꯥꯝꯕ꯭ꯔꯥ
ꯃꯤꯃꯤ ꯍꯥꯞꯄꯗ ꯈ꯭ꯋꯥꯏꯗꯒꯤꯩ ꯍꯥꯎꯋꯦꯗ
ꯑ ꯍꯥꯞꯇꯕꯅ ꯍꯦꯟꯕꯅꯤꯗ ꯍꯥꯞꯇꯕ ꯌꯥꯝ ꯄꯥꯝꯃꯦ
ꯑꯗꯨꯗꯤ ꯏꯃꯥꯈꯣꯏꯅꯤ ꯏꯃꯥꯈꯣꯏꯁꯨ ꯃꯤ ꯃꯤ ꯍꯥꯕꯗꯤ ꯌꯥꯗꯦ
ꯎꯝ ꯑꯩꯈꯣꯏꯁꯨ ꯃꯔꯛ ꯈꯔ ꯑꯗꯨꯝ ꯄꯥꯝꯃꯝꯃꯦ ꯃꯤꯃꯤ ꯍꯥꯞꯄꯁꯦꯀꯣ ꯑꯗꯨꯗ ꯁ ꯁꯔ ꯑꯩꯈꯣꯏꯒꯤ ꯃꯤꯃꯤ ꯍꯥꯞꯇꯕꯤꯗ ꯃꯆꯜ ꯁꯨꯅ ꯑꯅꯥꯁꯤꯡ ꯉꯥꯛꯇ ꯇꯧꯕꯗꯣ ꯑꯩꯣꯏ ꯑꯗꯨꯝ ꯃꯤꯃꯤ ꯍꯥꯞꯄ ꯀꯩꯅꯣ ꯍꯥꯎꯇꯦ ꯍꯥꯏꯕꯁꯤꯅꯗꯤ ꯑꯗꯨꯝ ꯆꯥꯕꯗꯤ ꯂꯣꯏ ꯆꯥꯏ ꯄꯩꯤꯁꯜꯂꯗꯤ ꯂꯣꯏ ꯆꯥꯅꯦꯕꯀꯣ
ꯍꯣꯏ
ꯝꯅꯤ ꯃꯤ ꯍꯥꯁꯨ ꯍꯥꯎꯦ
ꯁꯤ ꯑꯩꯈꯣꯏ ꯀꯩꯅꯣ ꯏꯃꯥꯈꯣꯏꯁꯨ ꯁꯤꯡꯖꯨꯒꯨꯝꯕ ꯆꯥꯁꯦ ꯍꯥꯏꯔꯗꯤ ꯃꯣꯏꯗꯣ ꯑꯗꯨ ꯃꯤ ꯃꯤ ꯍꯥꯞꯇꯤꯉꯩꯗꯥꯏ ꯂꯧꯊꯣꯛꯄꯤꯔꯝꯃꯣ ꯍꯛꯇ ꯇꯧꯕꯅꯦꯕ
ꯍ
ꯃꯣꯏ ꯗꯦꯕꯤꯅꯤ ꯄꯥꯝꯗꯦ ꯍꯥꯏ ꯃꯅꯝꯗꯣ ꯄꯥꯝꯗꯦ ꯍꯥꯏ
ꯑꯪꯒꯦ ꯆꯅꯤꯡꯗ
ꯏꯖꯅꯦ
ꯅꯣꯡꯃ ꯑꯩꯈꯣꯏ ꯃꯅꯥꯛꯇ ꯂꯩꯕꯤꯔꯒꯦ ꯃꯥ ꯃꯤꯃꯤ ꯍꯥꯞꯇꯦꯕꯀꯣ
ꯍꯣꯏ
ꯑꯩꯅꯤ ꯃꯆꯜ ꯁꯨꯔꯒ ꯊꯝꯕꯧ ꯈꯪꯕ꯭ꯔꯥ ꯊꯝꯕꯧ
ꯈꯪꯉꯦ ꯈꯪꯉꯦ ꯍ
ꯍꯥꯞꯄꯒ ꯀꯣ
ꯑꯥ
ꯅꯪ ꯅꯨꯃꯤꯠ ꯃꯤ ꯍꯥꯞꯆꯤꯟꯖꯒꯦꯁꯨ ꯌꯥꯏꯗꯅ ꯇꯣꯉꯥꯟꯅ
ꯑ ꯅꯣꯏꯅ ꯃꯤꯃꯤ ꯄꯥꯝꯃꯤꯁ ꯀꯃꯥꯏꯅ ꯇꯧꯕꯅꯣ
ꯑ ꯄꯥꯝꯃꯤꯗ ꯑꯗꯨ ꯆꯥꯕꯨꯗꯤ ꯑꯗꯨꯝ ꯆꯥꯏꯕꯗ ꯑꯗꯨ ꯑꯣꯏꯇꯥꯔ ꯍꯦꯟꯕꯗꯣ ꯑꯁꯦꯡꯕꯗꯨꯅꯦ ꯈꯤꯇꯪ ꯄꯥꯝꯖꯕ
ꯅꯣꯏꯒꯤ ꯀꯩꯅꯣ ꯀꯩꯅꯣ ꯊꯥꯡ ꯆꯞ ꯍꯥꯏꯕ꯭ꯔꯥ ꯀꯩꯅꯣꯃ ꯆꯥꯕꯗꯣ ꯊꯥꯡꯖꯤꯡ ꯅꯠꯇꯕ ꯑꯃ ꯃꯨ ꯈꯣꯛꯑꯒ ꯆꯥꯕꯗꯨ ꯀ꯭ꯔꯤꯟ ꯀꯩꯅꯣ ꯅꯠꯇꯦꯃꯦ
ꯀꯅ ꯀꯔꯤꯅ
ꯅꯣꯏ ꯂꯥꯏ ꯈꯨꯔꯨꯝꯕꯗꯒꯁꯤ ꯁꯤꯖꯤꯟꯅꯕꯗꯣ ꯃꯥꯒꯤ ꯂꯩ ꯁꯤꯖꯤꯟꯅꯕꯗꯣ
ꯑꯣ ꯐꯝꯆꯦꯠꯂꯣ
ꯍ ꯊꯝꯆꯦꯠ ꯍꯥꯏꯕꯅꯦ ꯊꯝꯆꯦꯠꯇꯣ ꯑꯩꯗꯤ ꯌꯥꯝ ꯇꯥꯃꯦꯗꯣ
ꯑ
ꯅꯍꯥꯟꯁꯨ ꯏꯆꯦꯈꯣꯏꯅꯤ ꯂꯩꯔꯒ ꯑꯗꯨꯝ ꯐꯝꯃꯒ ꯆꯥꯕꯗ
ꯎ ꯑꯣ
ꯌꯥꯡꯈꯩꯒꯤꯁꯨ ꯌꯥꯝ ꯄꯤꯌꯦꯕ
ꯍꯧꯖꯤꯛꯤ ꯑꯗꯨꯝ ꯍꯣꯡꯕꯅꯦ ꯃꯇꯝ ꯑꯣꯏꯕꯒꯤꯀꯣ
ꯍꯣꯏ ꯍꯍꯥꯟꯗ ꯍꯣꯏꯅꯤꯡ ꯆꯥꯅꯤꯒꯤ ꯄꯨꯔꯛꯏꯅꯤꯅꯦꯍꯦ ꯂꯩ
ꯑꯗ ꯍꯥꯏꯕꯗꯤ ꯑꯗꯨꯝ ꯐꯝꯃꯒ ꯀꯣꯛꯑꯒ ꯆꯥ ꯐꯝꯃꯒ ꯀꯣꯛꯑꯒ ꯆꯥꯗꯧꯕꯗꯨꯣ ꯄꯨꯛ ꯊꯟꯕꯅꯦ ꯌꯥꯝ ꯆꯥꯈ꯭ꯔꯗꯤ ꯑꯗꯨꯁꯨ ꯍꯣ ꯆꯥꯔꯁ ꯑꯩꯈꯣꯏꯅꯄꯥꯥꯝꯕ ꯆꯥꯡ ꯎꯄꯥꯏ ꯂꯩꯇꯦ ꯇꯨꯝꯗ꯭ꯔꯤ ꯐꯥꯎ
ꯎꯝ ꯍꯛꯆꯥꯡꯗ ꯐꯕꯀꯣ
ꯎꯝ ꯃ ꯍꯥꯎꯁꯨ
ꯎꯝ ꯌꯥ ꯍꯕꯅꯦ
ꯑꯩꯗꯤ ꯃꯤꯒꯤ ꯂ ꯂꯩꯛ ꯀꯦ ꯍꯥꯏꯌꯣ ꯅꯪ ꯍꯥꯟꯅ ꯍꯣꯏ ꯌꯥꯔꯦ ꯎ ꯑꯩ ꯃꯤꯅ ꯀꯩꯅꯣ ꯂꯩꯕꯤꯌꯣ ꯍꯥꯏꯔꯗꯤ ꯑꯗꯨ ꯑꯣꯏꯅ ꯂꯩꯕꯤ ꯅꯤ ꯍꯥꯏ ꯏ ꯑꯎꯅꯤꯗ
ꯑꯩꯈꯣꯏ ꯌꯨꯝ ꯃꯅꯥꯛꯇ ꯑꯗꯨꯝ ꯁꯥꯠꯂꯦꯕꯀꯣ ꯊꯝꯄꯥꯛꯇꯨꯒꯤꯗꯤ ꯑꯗꯨꯒꯤ ꯀꯨꯏꯗ꯭ꯔꯤꯕ ꯊꯝꯆꯦꯠꯁꯨ ꯌꯣꯟꯅꯩ ꯈꯪꯉꯛꯏꯁꯦ ꯊꯥꯏꯅ ꯑꯗꯨꯝ ꯍꯦꯛ ꯍꯦ ꯍꯦꯛꯒ ꯍꯦꯛꯦ ꯆꯥꯔꯛꯄ
ꯎꯝ ꯍꯧꯖꯤꯛꯁꯨ ꯑꯗꯨꯝ ꯂꯩꯗꯤ ꯅꯣꯏ ꯅꯣꯏꯅ ꯆꯥꯅꯤꯡꯉꯥꯏꯗꯤ ꯂꯩꯔꯕꯝꯅꯤꯅꯀꯣ
ꯎꯝ
ꯑꯁ ꯑꯗꯨꯗꯤ ꯅꯨꯡꯇꯤꯒꯤ ꯂꯧꯔꯒ ꯆꯥꯕ ꯌꯥꯔꯦ ꯅꯪꯗꯤ
ꯑ ꯆꯥꯅꯤꯡꯗ꯭ꯔꯦꯁꯦ ꯊꯥꯏꯅꯗꯤ ꯌꯥꯝ ꯆꯥꯔꯛꯈꯤꯕꯩꯔ ꯈꯪꯗ꯭ꯔꯦ ꯂꯩꯔꯒꯗꯤ ꯁꯨꯡꯌꯥ ꯆꯥꯅꯤꯡꯗꯦꯕꯀꯣ ꯍꯥꯟꯅ ꯄꯤ ꯀꯥꯟꯗ ꯑꯗꯨꯝ ꯌꯨꯝꯗ ꯑꯗꯨꯝ ꯐ꯭ꯔꯤꯗ ꯂꯣꯏ ꯐꯪꯉꯛꯄꯁꯦ
ꯑꯣ
ꯑꯗꯨꯗꯒꯤ ꯉꯥꯁꯨ ꯂꯩꯔꯁꯨ ꯆꯠꯅꯤꯡꯗꯦ
ꯍꯣꯏ ꯑꯩꯈꯣꯏꯁꯨ ꯄꯨꯈ꯭ꯔꯤꯗꯤ ꯂꯩꯌꯦꯦꯖꯥ ꯆꯤꯡꯗꯀꯣ
ꯑꯝ
ꯉꯥ ꯑꯩꯈꯣꯏ ꯑꯩꯈꯣꯏꯗꯤ ꯉꯥ ꯀꯌꯥ ꯍꯦꯟꯅ ꯄꯥꯝꯗꯦꯅ ꯑꯩꯈꯣꯏꯅ ꯉꯥ ꯆꯥꯔꯤꯁꯦ ꯆꯍꯤꯗ ꯆꯥꯗꯕꯁꯨ ꯌꯥꯎꯋꯦꯗ ꯑꯗꯨꯝ ꯁꯥꯒꯤ ꯉꯥꯛꯇ ꯑꯗꯨꯝ ꯆꯥꯏ ꯑꯗꯨ ꯆꯤꯡꯒꯤ ꯌꯦꯟꯒꯨꯝꯕ ꯌꯨꯝꯗ ꯂꯣꯏꯕꯀꯣ
ꯎꯝ
ꯃꯨꯝꯕꯥ
ꯎꯝ ꯑꯁ ꯑꯗꯨꯗꯤ ꯆꯤꯡ ꯆꯤꯡꯒꯤꯗꯤ ꯌꯥꯝ ꯍꯥꯎꯔꯤꯁꯦ ꯑꯗꯨꯗꯨꯅ ꯆꯤꯡꯌꯦꯟꯒꯨꯝꯕ ꯀꯩꯒꯨꯝꯕꯁꯦ
ꯍꯣꯏ ꯑꯗꯣ ꯑꯩꯈꯣꯏ ꯎꯝ ꯑꯩꯈꯣꯏꯒꯤ ꯁꯨꯃꯥꯡꯗꯣ ꯁꯨꯃꯥꯡ ꯍꯥꯏꯗꯣꯏꯔꯥ ꯌꯨꯝꯒꯤ ꯃꯃꯥꯡꯗ ꯖꯒꯥ ꯌꯥꯝ ꯆꯥꯎ ꯆꯤꯡꯒꯤ ꯖꯒꯥ ꯖꯒꯥ ꯌꯥꯝ ꯆꯥꯎꯗ꯭ꯔꯣ ꯑꯗꯨ ꯄꯨꯈ꯭ꯔꯤꯗ ꯆꯥꯎꯅ ꯀꯩꯅꯣ ꯇꯧꯋꯦꯕ ꯑꯉꯥꯡꯁꯨ ꯌꯥꯎꯗꯕꯒꯤꯀꯣ ꯑꯗꯨ ꯄꯨꯈ꯭ꯔꯤꯗ ꯉꯥ ꯑꯗꯨꯝ ꯆꯥꯅꯤꯡꯉꯥꯏꯗꯤ ꯑꯗꯨꯝ ꯍꯧꯖꯤꯛ ꯀꯦꯖꯤ ꯑꯅꯤ ꯑꯍꯨꯝ ꯇꯥꯕ ꯌꯥꯎꯔꯝꯃꯅꯤ ꯑꯩꯈꯣꯏ ꯁꯨꯃꯥꯡꯒꯤꯦ ꯉꯥꯁꯤꯡꯗꯣ
ꯎꯝ ꯐꯥꯔ ꯆꯥꯊꯣꯛꯀꯅꯤ ꯇꯥꯎꯔꯒ
ꯆꯥꯗꯦ ꯄꯥꯛ ꯑꯗꯣ ꯎꯝ ꯀꯩꯅꯣ ꯏꯆꯦꯈꯣꯏ ꯌꯨꯝ ꯄꯥꯟꯕꯒꯨꯝꯕ ꯑꯗꯨꯝ ꯂꯥꯛꯑꯗꯤꯀꯣ
ꯎꯝ
ꯅꯍꯥꯟ ꯏꯅꯦꯒꯤ ꯃꯆꯥ ꯑꯃ ꯑꯉꯥꯡ ꯀꯩꯅꯣ ꯎꯅꯕꯒꯤ ꯃꯣꯏꯒꯤꯗꯤ ꯑꯍꯨꯝ ꯐꯥꯔ ꯄꯤꯈꯤꯅꯦ ꯇꯥꯎꯔ ꯆꯥꯅꯤ ꯍꯥꯏ ꯑꯩꯈꯣꯏꯗꯤ ꯄꯥꯛ ꯆꯥꯗꯦꯕ
ꯊꯣꯡꯕꯤꯒꯦ
ꯄꯨꯔꯛꯀꯦ ꯀꯩꯅꯣ ꯆꯠꯂꯗꯤ ꯑꯁ ꯌꯥꯝ ꯄꯥꯝꯕ ꯑꯣꯏꯗꯕꯅꯤ ꯑꯗꯨꯣ
ꯅꯍ ꯅ ꯃꯍꯤꯗꯣ ꯅꯪ ꯅꯪ ꯂꯥꯡꯅ ꯊꯣꯡꯕꯤ ꯑ ꯍꯥꯎꯕꯔꯛꯇꯕꯅꯤꯅ ꯑꯗꯣ ꯑꯗꯨꯗꯩ ꯑꯗꯨꯗꯩꯗꯤ
ꯑꯥ ꯅꯪꯗꯤ ꯀꯔꯤ ꯀꯔꯤ ꯄꯤꯖꯕ꯭ꯔꯣ ꯉꯥꯗꯣ
ꯉꯥ ꯉꯥꯁꯦ ꯄꯤꯖꯕꯁꯨ ꯌꯥꯎꯋꯦꯕꯀꯣ ꯑꯗꯨꯒꯤ ꯆꯥꯅꯤꯡꯗꯕ ꯂꯩꯔꯒꯗꯤꯀꯣ ꯏꯁꯥꯒꯤ ꯑꯣꯏꯅ
ꯎꯝ ꯑꯩꯅ ꯍꯥꯏꯕꯗꯤ ꯉꯥꯗ ꯄꯤꯖꯔꯤꯗꯣ ꯀꯔꯤ ꯄꯤꯖꯕ꯭ꯔꯕ ꯅꯣꯏ ꯀꯩꯅꯣꯗ
ꯍꯥꯏꯔꯣ ꯁꯖꯤꯛꯀꯨꯝꯕ
ꯑ
ꯑꯩꯈꯣꯏꯒꯤ ꯍꯦꯛ ꯄꯨꯈ꯭ꯔꯤ ꯑꯃ ꯂꯩꯌꯦꯕꯀꯣ ꯉꯥꯒꯤ ꯐꯥꯝ ꯍꯥꯏꯇꯥꯔꯦ ꯑꯗꯨꯒꯤ ꯅꯥꯀꯟ ꯁꯖꯤꯛ ꯃꯌꯥꯝ ꯍꯧꯋꯦ ꯑꯗꯨ ꯑꯗꯨꯝ ꯐꯂ ꯐꯥꯂꯒ ꯄꯤꯖꯩ ꯊ ꯄꯤꯖꯕꯗꯤ ꯌꯥꯅꯤꯗ ꯌꯥꯝ ꯊꯨꯅ ꯆꯥꯎꯅꯕ ꯍꯤꯗꯥꯛ ꯍꯩ ꯊꯥꯄ
ꯑ ꯑꯩꯈꯣꯏꯁꯨ ꯑꯗꯨꯃꯥꯏꯅ ꯇꯧꯗꯦ ꯀꯩꯅꯣ ꯇꯧꯕ ꯃꯪꯀ꯭ꯔꯥꯒꯤ ꯃꯅꯥꯗꯣ ꯈꯪꯉꯦꯀꯣ
ꯍꯣꯏ ꯊꯪ ꯃꯪ ꯔꯃꯅꯥ ꯑꯗꯨ ꯁꯤ꯭ꯔꯁꯨꯣ ꯍꯥꯞꯄ ꯌꯥꯏꯌꯦ
ꯑꯣ ꯃꯪꯒ꯭ꯔꯥꯒꯤ ꯃꯅꯥꯒ ꯂꯥꯒꯨꯝꯕ ꯑꯥ ꯀꯛꯑꯒ ꯀꯣ
ꯂꯐꯨꯒꯤ ꯂꯐꯨꯒꯨꯝꯕꯁꯨ ꯑꯗꯨꯝ ꯆꯥꯟꯅꯕꯅꯦ
ꯑ ꯑꯗꯨ ꯀꯥꯡ ꯌꯥꯝꯃꯦꯕ ꯄꯨꯈ꯭ꯔꯤ ꯂꯩꯕꯒꯤꯀꯣ ꯑꯩꯅ ꯏꯄꯥꯗ ꯁꯤ ꯄꯨꯈ꯭ꯔꯤꯁꯦ ꯂꯧꯊꯣꯛꯈ꯭ꯔꯣ ꯍꯥꯏꯕ ꯍꯣꯏ ꯌꯨꯝ ꯌꯥꯝ ꯅꯪꯅꯩꯌꯦ ꯑꯩꯈꯣꯏꯗꯤ ꯁꯨꯃꯥꯡ ꯃꯃꯥꯡꯗ ꯈ ꯄꯨꯈ꯭ꯔꯤ ꯁꯥꯕꯅꯦꯕ ꯄꯥꯅꯨꯀꯣ ꯏꯟꯁꯥꯡ ꯑꯩꯈꯣꯏ ꯑꯩꯈꯣꯏ ꯒꯤ ꯋꯥꯈꯜꯅꯔ ꯈꯪꯗꯦ ꯑꯁ ꯏꯟꯁꯥꯡ ꯆꯥꯅꯤꯡꯉꯥꯏ ꯂꯩꯇꯦ ꯏꯟꯁꯥꯡ ꯍꯥꯎꯗꯦ ꯍꯥꯏꯔꯁꯨ ꯉꯥꯁꯦ ꯀꯔꯦ ꯆꯥꯅꯤꯁꯦ ꯊꯣꯡ ꯊꯣꯛꯇꯕ ꯑꯗꯨꯝ ꯍꯥꯏꯕꯗꯤ ꯆꯥꯔꯛꯇꯕꯅꯤꯅꯀꯣ ꯁꯨꯝ ꯆꯥꯏ ꯍꯥꯏꯔꯁꯨ ꯃꯔꯛꯇ ꯈꯛ ꯆꯥꯕꯅꯦꯕ
ꯉꯥꯗꯤ ꯌꯥꯝ ꯐꯩ ꯉꯥ ꯌꯥꯝ ꯁꯥꯎꯋ ꯑꯇꯩ ꯑꯣꯃꯤꯒꯥ ꯊ꯭ꯔꯤꯒꯨꯝꯕ ꯀꯩꯒꯨꯝꯕꯁꯨ ꯌꯥꯝ ꯌꯥꯎꯋꯤꯗꯅꯀꯣ ꯉꯥꯗꯤꯦ
ꯍꯣꯏ
ꯑꯗꯒꯤ ꯅꯨꯄꯤꯅ ꯉꯥ ꯆꯥꯕꯗ ꯌꯥꯝ ꯐꯩꯌꯦꯕ
ꯑꯩꯈꯣꯏꯅ ꯁꯥꯅ ꯁꯥꯥꯅ ꯇꯧꯕꯒꯤꯔ ꯈꯪꯗꯦ
ꯉꯥꯁꯨ ꯑꯗꯨꯝ ꯐꯩꯗ ꯑꯗꯣ ꯉꯥ ꯅꯣꯏꯗ ꯆꯥꯕꯤꯗꯦ ꯍꯥꯏꯕ ꯑꯗꯨ ꯌꯥꯝ ꯅꯨꯡꯉꯥꯏꯇꯕ ꯍꯥꯏꯇꯥꯔꯦ ꯍꯣꯏ ꯑꯃꯅꯤ ꯂꯥꯛꯑꯒ ꯂꯣꯏ ꯐꯥꯗꯣꯛꯑꯒ ꯄꯨꯔ ꯈ ꯆꯥꯖꯔ ꯊꯗ
ꯑꯗꯨꯝ ꯂꯧꯔꯁꯨ ꯏꯄꯥꯈꯣꯏꯗꯤ ꯀꯩꯁꯨ ꯆꯥꯎꯥꯁꯤ ꯁꯥꯎꯔꯣꯏꯗ ꯍꯥꯏꯕꯗꯤ ꯑꯗꯨꯨꯝ ꯂꯩꯕꯅꯤꯅꯀꯣ ꯑꯗꯨꯝ ꯃꯔꯛꯇꯒꯨꯝꯕ ꯁꯨꯝ ꯁꯔꯨ ꯁꯔꯥꯡ ꯃꯔꯨ ꯃꯔꯥꯡ ꯌꯥꯎꯕꯒꯤꯔ ꯈꯪꯗꯦ ꯌꯥꯝ ꯄꯥꯝꯕ ꯑꯣꯏꯗ ꯑꯣꯏꯣꯏ ꯑꯣꯏꯦ
ꯇꯣꯏꯅ ꯆꯥꯎ ꯑꯗꯨꯝ ꯑ ꯃꯔꯨ ꯑꯗꯨꯣ ꯑꯗꯨꯝ ꯌꯥ ꯃꯅꯨꯡꯗꯒꯤ ꯆꯠꯂ ꯁꯠꯇꯣꯛꯄ ꯑꯗꯨꯝ ꯉꯝꯕꯅꯤ ꯑꯣ ꯕꯔ ꯔ ꯇꯨꯔꯤꯜꯂꯤ ꯉꯁꯗ꯭ꯔꯣ
ꯑꯗꯨꯗꯤ ꯑꯩ ꯆꯥꯕ ꯐꯪꯗꯦ
ꯎꯝ ꯔꯥ ꯄꯁꯨꯝ ꯍꯕꯅꯤꯁ
ꯈꯨꯟꯒꯤ ꯂꯣꯛ ꯃꯆꯥꯒꯨꯝꯕꯗꯣ ꯑꯗꯨꯒꯨꯝꯕꯗꯤ ꯐꯥꯔꯁꯤ ꯆꯥꯏ
ꯎꯝ
ꯅꯣꯡꯃꯥꯏ ꯈꯣꯏꯔꯣꯝ ꯍꯗ ꯉꯥ ꯐꯥꯅꯤ ꯀꯣꯏꯔꯛꯑꯣ ꯃꯇꯥꯡ ꯆꯥꯕꯗ
ꯉꯥ ꯐꯥꯕꯗꯤ ꯌꯥꯝ ꯐꯥꯅꯤ ꯆꯥꯔꯒ ꯆꯥꯕꯗꯣ
ꯍ
ꯑꯗꯨ ꯌꯥꯝ ꯄꯥꯡꯝꯉ ꯑꯩꯈꯣꯏ ꯊꯥꯏꯅ ꯑꯗꯨꯝ ꯍꯥꯏꯗꯤ ꯂꯧ ꯅꯤꯡꯄ ꯈ꯭ꯔꯤꯁꯃꯥꯁ ꯃꯖꯩ
ꯍꯣꯏ ꯍꯣꯏ
ꯂꯧ ꯂꯣꯏꯕ ꯂꯧ ꯂꯣꯛꯄ ꯂꯣꯏꯔꯛꯄꯩꯁꯤꯗ ꯉꯥ ꯑꯗꯨꯝ ꯐꯥꯏꯔꯒ ꯑꯌꯨꯛ ꯉꯟꯇꯥꯗꯩ ꯀꯨꯝꯕꯒ ꯅꯨꯃꯤꯗꯥꯡ ꯋꯥꯏꯔꯝ ꯂꯣꯏꯔꯅꯤ ꯋꯥꯁꯨ ꯋꯥꯔꯅꯤ ꯉꯥꯗꯕ ꯃꯌꯥꯝ ꯆꯥꯔꯅꯤ
ꯍꯅꯦ ꯉꯥꯁꯦ ꯂꯣꯛꯇꯒꯤꯗꯤ ꯑꯗꯨꯝ ꯐ ꯊꯥꯕꯅꯦ ꯉꯥ ꯃꯆꯥ ꯃꯆꯥ ꯆꯥꯕ ꯍꯥꯎꯕ꯭ꯔꯣ
ꯎꯝ
ꯑꯩꯈꯣꯏꯔꯣꯝꯗ ꯅꯃꯥꯟꯅꯕ ꯑ ꯅꯃꯥꯟꯅꯕ ꯑꯃ ꯑꯅꯤ ꯇꯧꯔꯒ ꯀꯩꯅꯣ ꯂꯥꯛꯄ ꯌꯥꯏ ꯂꯣꯛ ꯃꯅꯥꯛꯇ ꯌꯨꯝ ꯃꯆꯥ ꯑꯗꯨꯝ ꯁꯨꯝ ꯁꯨꯝ ꯀꯣꯏꯔꯛꯄ ꯑꯣꯏꯅꯀꯣ
ꯎꯝ
ꯈꯨꯗꯛ ꯈꯨꯗꯛꯇ ꯐꯥꯕꯗꯣ
ꯍꯣꯏ
ꯇꯥꯕ꯭ꯔꯣ ꯑꯗꯨꯝ ꯈꯨꯗꯛꯇ ꯑꯗꯣ
ꯎꯝ
ꯌꯥꯔꯦ ꯋꯥ
ꯍꯣꯏ ꯐ꯭ꯔꯦꯁ ꯑꯣꯏꯕ ꯑꯗꯨꯅ ꯍꯥꯎꯋꯁꯦ
ꯍꯣꯏ ꯑ ꯑꯩꯈꯣꯏ ꯀꯩꯅꯣꯗꯣ ꯎꯝ ꯎꯝ ꯀꯩꯅꯣ ꯑꯃ ꯀꯥꯎꯈ꯭ꯔꯦꯅꯦ ꯑꯗꯨꯒꯤ ꯃꯤꯡꯗꯣ ꯑꯗꯨꯁꯨ ꯑꯗꯨꯝ ꯌꯥꯝꯕꯅꯤ
ꯎꯝ
ꯆꯤꯡ ꯑꯣꯏꯕꯩꯔꯥ ꯈꯪꯗꯦ
ꯎꯝ
ꯊꯣꯛꯔ
ꯇꯕ ꯍꯔꯅꯤ ꯐꯁꯂ
ꯍꯉ ꯅꯪ
ꯑꯁ ꯊꯣꯡꯕꯁꯦ ꯊꯣꯡꯗ꯭ꯔꯦ ꯁ꯭ꯋꯥꯏꯗꯒꯤ ꯏꯟꯖꯥꯡ ꯊꯣꯡꯕ ꯈꯔ ꯂꯩꯔꯨꯔꯗ ꯅꯍꯥ ꯊꯣꯡꯕ꯭ꯔꯥ ꯀꯩꯅꯣ
ꯍꯥ ꯁꯥ ꯊꯣꯡꯕ ꯂꯩꯌꯣꯅ
ꯎꯝ ꯁꯥ ꯆꯥꯅꯤꯡꯗꯧꯅꯤ ꯁ ꯃꯣꯏ ꯌꯣꯟꯕ ꯁꯥꯗꯣ ꯍꯥꯎꯇꯦꯕꯀꯣ
ꯑꯣ
ꯊꯣꯡꯖꯤꯟꯕꯒꯤ
ꯑꯣ
ꯑꯉꯥꯡꯒꯨꯝꯕꯁꯤꯅ ꯍꯥꯎꯋꯦꯅ ꯇꯧꯅꯤ ꯊꯣꯡꯉ ꯂꯩꯔ ꯆꯥ ꯏꯁꯥꯅ ꯊꯣꯡꯉꯕ ꯐꯩ ꯏꯁꯥ